ꯍ
ꯕꯁ
ꯍꯥꯜꯂꯣ
ꯑꯁ ꯑꯩ ꯄꯨꯛꯁꯦ ꯁꯥꯥꯒꯠꯂꯛꯏꯅꯦ ꯄꯨꯛ ꯁꯥꯒꯠꯂꯛꯏꯅꯦ
ꯄꯨꯛ ꯁꯥꯒꯠꯂꯦꯕ
ꯎꯝ
ꯀꯩꯒꯤꯅꯣ ꯍꯥꯏꯖꯦ
ꯆꯥꯛ ꯍꯧꯖꯤꯛꯇ ꯇꯣꯛꯑꯦ ꯁꯧꯒ꯭ꯔꯤ ꯊꯣꯡꯕ ꯆꯥꯏꯌꯦ ꯑꯗꯨꯅ ꯑꯣꯏꯔꯝꯅꯤ
ꯁꯧꯒ꯭ꯔꯤ ꯊꯣꯡ ꯁꯧꯒ꯭ꯔꯤ ꯊꯣꯡꯕꯥꯗ ꯎ ꯃꯣꯔꯣꯛ ꯎ ꯃꯣꯔꯣꯛ ꯍꯥꯟ ꯃꯣꯔꯣꯛ ꯁꯥꯕ꯭ꯔꯣ ꯍꯥꯏꯁꯤꯕꯨ ꯁꯧꯒ꯭ꯔꯤ ꯊꯣꯡꯕꯗ ꯃꯣꯔꯣꯛ ꯁꯥꯍꯜꯂꯣꯏꯗꯣꯏꯅꯤꯅꯦ
ꯑꯃꯦꯠꯄꯥ ꯑꯃꯦꯠꯄꯥ ꯁꯥꯕ
ꯑꯣ ꯑꯣ ꯑꯩꯁꯨ ꯑꯩꯁꯨ ꯉꯥꯁꯤ ꯎꯁꯣꯏ ꯎꯁꯣꯏꯗꯣ ꯎꯠꯇꯤ ꯅꯠꯇꯕ ꯀꯩꯅꯣ ꯑꯣꯏꯅ ꯇꯧꯔꯦ ꯃꯦꯠꯂꯥꯒ ꯆꯥꯔꯦ
ꯑꯗꯨꯁꯨ ꯑꯍꯥꯎꯕꯩ ꯃꯑꯣꯡꯗ ꯁꯦꯝꯕ ꯍꯩꯇ꯭ꯔꯗꯤ ꯌꯥꯗꯕꯅꯤꯗ
ꯑꯁ ꯉꯁꯥꯏ ꯙꯥꯃꯥ ꯆꯥꯔꯦ ꯀꯩꯅꯣ ꯈ꯭ꯔ ꯁꯥꯔꯦ ꯑꯗꯣ ꯑꯩꯅ ꯃꯣꯔꯣꯛ ꯃꯣꯔꯣꯛ ꯑꯅꯤ ꯍꯥꯞꯆꯟꯕ
ꯀꯩꯅꯣꯗꯨꯒꯥ ꯍꯥꯎꯕꯅꯦ ꯍꯪꯒꯥꯝ ꯍꯪꯒꯥꯝ ꯃꯥꯍꯤꯗꯣ ꯈꯪꯕ꯭ꯔꯣ
ꯍꯣꯏ
ꯑꯗꯨꯒ ꯇꯧꯔꯒꯗꯤ ꯍꯥꯎꯕꯅꯦ
ꯑꯗꯣ ꯎꯠꯁꯣꯏ ꯐꯨꯠꯄꯥꯒꯤ ꯃꯍꯤꯗꯣ ꯃꯥꯍꯤꯗꯣ ꯂꯩꯔꯤꯅꯦ ꯑꯗꯨ ꯊꯛꯄꯗ ꯑꯩꯈꯣꯏ ꯍꯛꯆꯥꯡ ꯀꯥꯟꯅꯒꯗ꯭ꯔꯣ
ꯀꯗꯥꯏꯗ ꯀꯥꯟꯅꯗꯣꯏꯅꯣꯗ ꯑꯗꯣ ꯆꯥꯛꯈꯥꯎ ꯁꯣꯛꯂꯛꯀꯥꯅꯤ ꯆꯥꯛꯈꯥꯎ ꯁꯣꯛꯀꯥꯅꯤ
ꯁꯣꯛꯄ꯭ꯔꯣ
ꯎꯝ
ꯑꯣ ꯑꯩꯅ ꯊꯛꯀꯦꯅꯥꯗꯤ ꯈꯥꯛꯄꯅꯦꯕꯥ
ꯆ ꯀꯔꯤꯗ ꯐꯒꯦꯅꯦ ꯑꯗꯨꯝ ꯎꯁꯣꯏ ꯆ ꯁꯣꯏꯒꯤ ꯐꯦꯃꯤꯂꯤꯁꯤꯗꯤ ꯆꯈꯥꯎ ꯑꯗꯨꯝ ꯁꯣꯛꯄꯅꯤꯅꯦ
ꯍꯥꯏꯗꯤ ꯃꯍꯤꯗꯣ ꯀ ꯑꯣ ꯃꯤꯗꯣ ꯀꯥꯟꯅꯒꯗ꯭ꯔꯅ ꯑꯩꯅ ꯂꯧꯊꯣꯛꯑ ꯊꯝꯃꯅꯦꯕ
ꯍꯣꯏ ꯄꯨꯛ ꯁꯥꯕꯒꯤꯗꯤ ꯀꯥꯟꯅꯩ
ꯁꯥꯏ ꯀꯩꯅꯥꯏ ꯃꯥꯁ ꯀꯥꯏ
ꯎꯝ ꯀꯛꯊꯠꯂꯣ ꯇꯥꯏꯃꯤꯡ ꯆꯥꯗꯦ
ꯃꯤꯁꯤꯡꯁꯤꯡꯁꯤ ꯭ꯌꯥꯟꯗ
ꯒ꯭ꯌꯥꯟ ꯇꯥꯗꯦꯕ ꯃꯤ ꯁꯤꯡꯁꯦ ꯒ꯭ꯌꯥꯟ ꯇꯥꯗꯦ
ꯒ꯭ꯌꯥꯟ ꯇꯥꯗꯦ ꯒ꯭ꯌꯥꯟ ꯇꯥꯗꯦ
ꯁꯥꯟꯅꯩꯖꯦ ꯃꯣꯏ ꯈꯪꯗꯦꯕꯥ
ꯃꯣꯏ ꯈꯪꯗꯦ ꯑꯗꯨꯅꯦ ꯅꯨꯄꯤꯁꯤꯡꯒꯤ ꯃꯨꯛ ꯅꯨꯄꯥꯁꯤꯡ ꯒ꯭ꯌꯥꯟ ꯃꯦꯟ ꯇꯥꯗꯦ ꯀꯣꯜꯁꯦ ꯄꯨꯡꯇꯧ ꯇꯧꯁꯜꯂꯛꯀꯥꯅꯤꯕ
ꯃꯃꯥꯡ ꯃꯃꯥꯡ ꯃꯃꯥꯡ ꯆꯥꯍꯤꯗꯣ
ꯍꯣꯏ ꯃꯃꯥꯡ ꯃꯃꯥꯡ ꯆꯥꯍꯤ ꯀꯩꯗꯧꯕ
ꯃꯃꯥꯡ ꯆꯥꯍꯤꯗꯣ ꯅꯣꯏ ꯁꯥꯥꯏꯅ ꯐꯣꯟ ꯋꯥꯔꯤ ꯁꯥꯟꯅꯔꯒ ꯐꯣꯟ ꯀꯣꯜ ꯇꯧꯔꯥꯀꯥꯟꯗ ꯋꯦꯇꯤꯡ ꯑꯗꯨꯝ ꯂꯩꯌꯦ ꯍꯥꯏꯌꯦ ꯅꯪ ꯋꯦꯇꯤꯡ ꯂꯩꯔꯤꯀꯥꯟ ꯎꯝ ꯋꯦꯇꯤꯡ ꯑꯗꯨꯝ ꯂꯩꯌꯦ ꯀꯅꯥꯒ ꯋꯥꯔꯤ ꯁꯥꯟꯅꯕꯅꯣ ꯍꯪꯀꯥꯟꯗ ꯑꯩꯒ ꯁꯥꯟꯅꯩꯌꯦ ꯑꯗꯨꯝ ꯍꯥꯏꯌꯦ ꯍꯥꯏꯅꯤ
ꯍꯣꯏ ꯀꯪꯒꯤ ꯀꯥꯎꯈ꯭ꯔꯤꯗ ꯌꯥꯃꯤꯟ ꯇꯥꯗ꯭ꯔꯤꯗ ꯅꯪ ꯍꯟꯗꯛ ꯁꯥꯗ꯭ꯔꯕꯣ
ꯍꯟꯗꯛ ꯁꯥꯗ꯭ꯔꯦ ꯅꯍꯥꯟ ꯅꯣꯡꯃ ꯈꯛꯇꯪ ꯅꯣꯏ ꯅꯣꯏ ꯁꯥꯏꯗꯣ ꯋꯥꯔꯤ ꯁꯥꯟꯅꯩ
ꯑꯣ ꯐꯔꯦ ꯐꯔꯦ ꯅꯪꯅ ꯅꯪꯅ ꯀꯣꯜ ꯇꯧꯕꯤꯔꯦ ꯑ ꯋꯥꯔꯤ ꯁꯥꯕꯤꯔꯝꯕꯗꯣ ꯄꯦꯜꯂꯦ ꯑꯩ
ꯃꯥꯅ ꯇꯧꯔꯛꯄ꯭ꯔꯥ ꯑꯩꯅ ꯇꯧꯕ꯭ꯔꯥ ꯈꯪꯗ꯭ꯔꯦꯅꯦ ꯀꯥꯎꯈ꯭ꯔꯦꯅꯦ
ꯅꯪꯅ ꯇꯧꯔꯛꯑꯦ ꯍꯥꯏꯗ
ꯍꯥꯏꯕ꯭ꯔꯣ
ꯍꯣꯏ
ꯄꯥꯎ ꯂꯣꯏ ꯐꯪ ꯂꯩꯔꯝꯃꯤꯅꯦ ꯌꯥꯝ ꯊꯨꯔꯝꯃꯤꯅꯦ
ꯑꯦ ꯊꯨꯗ꯭ꯔꯕꯅꯤ ꯁꯤꯐꯥꯎ
ꯑꯩꯗꯤ ꯍꯝ ꯈꯪꯉꯝꯃꯣꯏꯗ꯭ꯔꯥꯅ
ꯍꯥꯏꯔꯛꯢꯅꯦ ꯀꯣꯜ ꯇꯧꯔꯛ ꯇꯧꯔꯛꯇ꯭ꯔꯤꯉꯩꯗꯅꯦ ꯃꯥꯅ ꯍꯥꯏꯗ ꯑꯁ ꯃꯥ ꯃꯥ ꯐꯣꯟ ꯇꯧꯔꯛꯀꯦ ꯍꯥꯏ ꯑꯗ ꯇꯧꯈꯤꯒꯦꯅ ꯕꯣꯠꯅꯦ ꯇꯧ ꯑꯗꯨꯃꯥꯏꯅ ꯍꯥꯏꯔꯛꯏꯅꯦ
ꯇꯧꯔꯛꯇ꯭ꯔꯤꯉꯩꯗ ꯍꯥꯟꯅ ꯇꯧꯔ ꯍꯧꯔꯛꯇ꯭ꯔꯤꯉꯩꯗ ꯍꯥꯟꯅ ꯄꯥꯎ ꯌꯧꯔꯝꯃꯦꯕ ꯑꯁ ꯅꯦꯠꯋꯥꯛꯛꯁꯦ ꯌꯥꯝ ꯀꯩꯅꯣ ꯇꯧꯔꯦꯅꯦ ꯇꯥꯋꯔ ꯗ ꯀꯥꯔ ꯑꯣꯏꯗꯔꯤꯅꯦ
ꯁꯤꯛꯁꯖꯤ ꯁ꯭ꯀꯤꯟꯅꯦ ꯑꯈꯣꯢꯒꯤ
ꯑꯁ ꯂꯣꯏꯔꯦ ꯁꯦꯇꯤꯂꯥꯏꯠꯇꯒꯤ ꯉꯥꯛꯇꯕ ꯑꯣꯏ ꯇꯧꯔꯛꯑꯦꯅꯦ ꯉꯁꯤꯅꯦ
ꯍꯣꯏ
ꯌꯥꯔꯣꯏꯕꯣ ꯑꯔꯣꯟ ꯅꯊꯨꯞꯀꯤ ꯋꯥꯔꯤ ꯇꯧꯕ ꯌꯥꯔꯣꯏꯕꯣ
ꯐꯒꯤ ꯅꯠꯇꯦꯍꯦ
ꯋꯔꯤꯠ ꯀꯣꯜ ꯇꯧꯒꯦ ꯅꯝꯕꯔ ꯅꯝꯗ꯭ꯔꯤꯉꯩꯗ ꯍꯥꯟꯅ ꯇꯧꯔꯛꯑꯦ ꯍꯥꯏꯕꯒꯤ ꯋꯥꯔꯤꯅꯤꯅꯦ ꯁꯤꯗꯤ ꯈꯜꯂꯤꯉꯩꯗꯒꯤ ꯔꯤꯡ ꯆꯠꯂꯦ ꯍꯥꯏꯗꯨ ꯇꯥꯔꯦꯅꯦ
ꯑꯦ ꯑꯗꯨ ꯑꯗꯥ ꯂꯥꯏꯔꯤ ꯀꯩꯗꯧꯔꯤꯒꯦ ꯀꯩ ꯃꯊꯦꯜ ꯆꯥꯏꯌꯦꯕ
ꯍꯧꯖꯤꯛ ꯈꯛꯇ ꯁꯧꯒꯔꯤ ꯆꯥꯔꯦꯅꯦ ꯁꯧꯒꯔꯤꯁꯦ ꯁꯧꯒ꯭ꯔꯤꯁꯦ ꯆꯥꯛꯇꯤ ꯐꯖꯅ ꯆꯪꯉꯦ ꯁꯧꯒ꯭ꯔꯤꯁꯦꯀꯣ
ꯁꯧꯒ꯭ꯔꯨ ꯅꯠꯇꯕ ꯁꯧꯒꯔꯤ
ꯎꯝ ꯄꯨꯛꯇꯤ ꯐꯖꯅ ꯀꯩꯅꯣ ꯇꯧꯔꯦꯕꯨ ꯑꯁ ꯆꯥꯕ ꯊꯛ ꯆꯥꯕꯗꯗꯤ ꯑꯗꯨꯝ ꯍꯥꯎꯔꯦ ꯍꯥꯏꯗꯤ ꯆꯥꯛꯁꯦ ꯈꯔ ꯆꯪꯉꯦꯕ ꯂꯧꯈꯠꯄ ꯑꯗꯨꯝ ꯌꯥꯏꯑꯦꯕ ꯁꯧꯒ꯭ꯔꯤꯁꯦ
ꯁꯧꯒꯔꯤꯗꯤ ꯑꯗꯨꯝ ꯍꯥꯎꯋꯦꯗ ꯁꯧꯒꯔꯤ ꯍꯥꯏꯔꯒ ꯑꯩꯈꯣꯏꯒꯤ ꯖꯒꯥꯗ ꯑꯩꯅ ꯁꯧꯒꯔꯤ ꯍꯨꯟꯕꯁꯦ ꯍꯨꯜꯂꯝꯕꯗꯣ ꯁꯧꯒ꯭ꯔꯤ ꯄꯥꯜꯂꯦꯅꯦ ꯈꯔ ꯉꯁꯤ ꯍꯦꯛꯂꯛꯀꯦ ꯇꯧꯔ ꯀꯥꯎꯔꯦꯅꯦ ꯑꯁꯣꯝꯗꯅ ꯃꯤ ꯈꯔ ꯂꯩ ꯂꯩꯔꯝꯃꯤ ꯑꯩꯅ ꯄꯨꯔꯛꯈꯤꯗ ꯃꯊꯪꯗ ꯄꯨꯔꯛ
ꯂꯤꯔꯀꯥꯟꯗ ꯍꯥꯎꯕꯅꯦ
ꯍꯣꯏ ꯂꯤꯕ ꯃꯌꯥꯝ ꯌꯥꯎꯔꯦꯕ
ꯅꯧꯔꯤꯉꯩꯗꯗꯤ ꯍꯥꯎꯇꯦꯀꯣ ꯁꯧꯒ꯭ꯔꯤꯁꯦ
ꯑꯩ ꯅꯧꯔꯤꯉꯩꯗꯤ ꯅꯥꯟ ꯅꯥꯟ ꯂꯥꯎꯕꯅꯤ
ꯀꯔꯤꯅꯣꯅꯤ ꯉꯁꯤꯕꯨ ꯕꯣꯜ ꯌꯦꯡꯒꯦ ꯍꯥꯏꯔꯒ ꯇꯨꯝꯅꯤꯡꯉꯛꯏꯁꯤꯕꯨ ꯀꯔꯤꯅꯣꯅꯦ ꯁꯤꯕꯨ ꯀꯔꯤꯅꯣꯅꯦ ꯀꯔꯤꯅꯣꯅꯦ ꯀꯔꯤꯅꯣꯅꯦ ꯁꯤꯕꯨ
ꯑꯩꯈꯣꯏ ꯂꯩꯀꯥꯏꯗꯤ ꯕꯣꯜ ꯌꯦꯡꯅꯕ ꯑꯁꯣꯝꯗ ꯁꯦꯝ ꯁꯥꯔꯦꯍꯦ
ꯍꯟꯅꯨꯕꯤꯈꯣꯏꯁꯨ ꯐꯝꯃ ꯂꯩꯌꯦꯀꯣ
ꯍꯣꯏ
ꯀꯥꯟꯅꯗꯦ ꯀꯟꯅꯗꯦ ꯇꯨꯝꯕ ꯆꯪꯉꯣ ꯆꯪꯉꯣ ꯍꯥꯏꯌꯣꯅꯦ ꯑꯗꯨꯃꯥꯏꯅ
ꯁꯦꯝ ꯁꯥ ꯂꯩꯔꯦ ꯑꯩ ꯑꯩꯈꯣꯏꯐꯥꯎ ꯌꯦꯡꯉꯣꯏ ꯇꯧ ꯀꯥꯟꯁꯤꯗ ꯃꯣꯏꯅ
ꯑꯗꯨꯅꯦ ꯏꯔꯥꯡ ꯌꯥꯝ ꯏꯔꯥꯡ ꯌꯥꯝ ꯄꯥꯝꯃꯦꯕ ꯃꯣꯏꯁꯦ
ꯈꯪꯗꯦꯗ ꯕꯣꯔ ꯁꯤꯎ ꯇꯧꯅꯤ ꯍꯥꯏꯕꯩꯔꯌꯦ ꯑꯩꯅ ꯍꯦꯛꯇ ꯆꯣꯡꯊꯣꯔꯛꯑꯦꯅꯦ ꯌꯦꯡꯒꯦꯅ
ꯀꯗꯤ ꯀꯥꯟꯅꯗꯕꯗ
ꯁꯤꯎ ꯁꯤꯎꯁꯤ ꯉꯁꯤ ꯁꯤꯎ ꯇꯧꯔꯣꯏ ꯃꯤ
ꯑꯩꯗꯤ ꯕꯋꯦꯇꯤꯡ ꯇꯧꯋꯦꯅꯦ ꯀꯩꯅꯣꯒ ꯅꯨꯄꯤ ꯑꯃꯒ
ꯅꯨꯄꯤ ꯑꯃꯒ
ꯎꯝ
ꯇ
ꯑꯩꯅ ꯀꯥꯔꯗꯤ ꯑꯩꯅ ꯀꯥꯔꯗꯤ ꯅꯨꯄꯤꯒ ꯍꯥꯏꯔꯒ ꯀꯔꯤꯅꯣꯅꯦ ꯄꯩꯁꯥ ꯅꯠꯇꯦ ꯅꯨꯄꯤꯅꯤꯅꯦ
ꯑꯣ ꯑꯣ ꯅꯪ ꯅꯪꯅ ꯀꯥꯔꯤꯗꯤ ꯀꯩꯗꯧꯗꯦ ꯕꯦꯠꯇꯤꯡ ꯍꯥꯏꯁꯤ ꯀꯔꯝꯕ ꯃꯑꯣꯡꯗ ꯇꯧꯔꯤꯅꯣ
ꯑꯁ ꯑꯩꯅ ꯀꯥꯔꯗꯤ ꯅꯨꯄꯤꯗꯨꯣ ꯐꯪꯉꯦꯅꯦ
ꯑ ꯅꯪꯅ ꯀꯒꯥꯥꯏꯗꯤ ꯅꯪ ꯂꯧꯗꯣꯏꯅꯦ ꯍꯥꯏꯈ꯭ꯔꯕ
ꯑꯥ
ꯑꯁ ꯑ ꯑ ꯑꯗꯨꯗꯤ ꯕꯦꯔꯥ ꯀꯥꯗ꯭ꯔꯑꯣ
ꯑꯁ ꯈꯔ ꯉꯁꯤꯗꯤ ꯑꯍꯟꯗꯨꯣ ꯈꯔ ꯆꯦꯛꯁꯤꯟꯅ ꯁꯥꯟꯅꯗꯗꯤ ꯌꯥꯗ꯭ꯔꯦ ꯄꯔꯕ ꯑꯩ ꯑꯗꯨꯝ ꯅꯨꯄꯤꯗ ꯂꯧꯔꯦ
ꯑꯁ ꯁꯤꯌꯎꯗꯨꯅꯦꯕ ꯄꯔꯗꯤ
ꯎꯥ ꯑꯗꯨ ꯄꯔꯗꯤ ꯃꯥ ꯑꯁ ꯑꯩ ꯂꯧꯔꯦ ꯍꯧꯖꯤꯛ ꯅꯨꯄꯤꯗꯨꯗꯤ ꯐꯛ ꯇꯥꯃꯦ ꯈ ꯉꯁꯤꯗꯤ
ꯑ ꯀꯩꯒꯨꯝꯕ ꯅꯪ ꯅꯪ ꯄꯣꯠꯂꯝꯝꯕ ꯇꯥꯏ ꯀꯩꯗꯧꯕ ꯇꯥꯔꯦ
ꯑꯩ ꯄꯣꯔꯒꯅ ꯃꯒꯤ ꯃꯅꯥꯛꯇ ꯑꯩ ꯍꯞꯇꯥ ꯑꯃꯒꯨꯝꯕ ꯊꯥ ꯑꯃꯒꯨꯝꯕ ꯂꯩꯔꯨꯕ ꯇꯥꯔꯦ
ꯑꯣ ꯍꯥꯏꯔꯤꯅꯤ ꯑꯗꯨꯗꯤ ꯅꯪ ꯅꯪ ꯁꯤꯟꯗꯣꯛꯑꯕꯗꯨꯅꯦ ꯇꯧꯔꯤꯁꯦ
ꯍꯣꯏ ꯑꯩ ꯉꯥꯛꯇꯪ ꯈꯟꯕ꯭ꯔ ꯑꯩꯒꯤꯅ ꯈꯛꯇꯪ ꯑꯣꯏꯅ ꯎꯔꯕ ꯅꯪꯁꯨ
ꯃꯠꯇꯅ ꯅꯪ ꯄꯨꯔꯁꯨ ꯉꯝꯃꯁꯨ ꯆꯞ ꯃꯥꯟꯅꯗ꯭ꯔꯣ
ꯑꯩꯅ ꯃꯥꯏ ꯃꯥꯏ ꯃꯅꯥꯛꯇ ꯂꯩꯔꯨꯕ ꯍꯥꯏꯕꯁꯦ ꯑꯩꯒꯤ ꯁꯦꯟꯗꯣꯛ ꯍꯣꯡꯅꯕ
ꯑꯅꯤꯃꯛꯀꯤꯅꯤ ꯑꯗꯨ ꯑꯣꯏꯔꯁꯨ ꯂꯣꯏ ꯐꯔꯦ ꯑꯗꯨꯗꯤ ꯑꯩꯗꯤ ꯄꯩꯁꯥꯒꯨꯝꯕ ꯃꯥꯡꯅꯕ ꯇꯧꯕꯧꯕ꯭ꯔꯥ ꯍꯥꯏꯌ
ꯑꯗꯨ ꯑꯩꯗꯤ ꯃꯥꯡꯉꯤꯅꯦ ꯃꯥꯡꯖꯔꯤꯅꯦ ꯑꯩꯗꯤ ꯆꯠꯄ ꯍꯥꯏꯁꯦ ꯑꯩꯗꯤ ꯃꯥꯡꯖꯔꯤꯅꯦ
ꯑꯦ ꯑꯅꯤꯃꯛꯀꯤ ꯅꯨꯡꯉꯥꯏꯕꯅꯤꯅ ꯅꯪ ꯐꯖꯅ ꯁꯤꯂꯦꯅ ꯐꯅꯤꯁꯨ ꯀꯣꯛꯇꯤ ꯑꯅꯤꯃꯛ ꯂꯩꯌꯦ ꯑꯅꯤꯃꯛꯇꯤ ꯑꯗꯨꯝ ꯌꯥꯏꯑꯕ
ꯁꯤꯒꯤ ꯕꯦꯠꯇꯤꯡꯁꯦ ꯌꯥꯝ ꯐꯕꯅꯦ
ꯑꯁ ꯑꯩꯁꯨ ꯑꯗꯨꯃꯥꯏꯅ ꯇꯧꯔꯁꯦ ꯈꯪꯗꯦ ꯍꯧꯖꯤꯛ
ꯑꯩ ꯑꯗꯨꯃꯥꯏꯅ ꯇꯧꯔꯕꯅꯦ
ꯎꯝ
ꯑꯩꯅ ꯀꯥꯗ꯭ꯔꯁꯨ ꯌꯥꯏ ꯃꯥꯅ ꯀꯥꯗ꯭ꯔꯁꯨ ꯌꯥꯏ ꯀꯩꯁꯨ ꯀꯥꯏꯗ꯭ꯔꯦ
ꯌꯥꯝ ꯍꯅꯦꯕ ꯆꯞ ꯃꯥꯟꯅꯩꯕ ꯅꯗꯣ
ꯇꯣꯉꯥꯟ ꯇꯣꯉꯥꯜꯂꯦꯍꯦ
ꯑꯗꯨ ꯑꯣꯏꯔꯁꯨ ꯑꯅꯤꯃꯛꯛꯇꯤ ꯑꯗꯨꯝ ꯅꯨꯡꯉꯥꯏꯕ ꯊꯕꯛ ꯈꯛꯇꯅꯦꯕ
ꯑꯁ ꯈꯪꯖꯦ ꯑꯗꯨꯗꯤ ꯑꯩꯗꯤ ꯑꯩꯗꯤ ꯕꯦꯠꯇꯤꯡ ꯇꯧꯔꯦ
ꯅ ꯅꯨꯡꯉꯥꯏꯅꯦ ꯑꯩꯐꯥꯎ ꯕꯤ ꯌꯥꯎꯁꯜꯂꯛꯏꯗꯦ ꯁꯤꯒꯤ ꯐꯤꯠꯇꯤꯡꯗꯤ
ꯁꯤ ꯋꯥꯔꯜ ꯀꯞꯁꯦ ꯌꯥꯝ ꯀꯨꯏꯅ ꯁꯥꯟꯅꯔꯗꯤ ꯅꯨꯡꯉꯥꯏꯅꯤꯕ
ꯅꯪꯒꯤꯁꯤꯗꯤ ꯅꯪꯒꯤꯁꯤꯗꯤ ꯁꯤꯌꯨ ꯁꯤꯎ ꯄꯣꯛꯈ꯭ꯔꯗꯤ ꯐꯛꯇ ꯃꯊꯪꯒꯤ ꯕꯦ ꯤꯡꯗꯤ ꯅꯨꯡꯉꯥꯏꯔꯣꯏꯌꯦ ꯁꯤꯨꯕ ꯑꯃꯨꯛ ꯀꯥꯈ꯭ꯔꯒꯗꯤ ꯅꯨꯡꯉꯥꯏꯅꯤ
ꯍꯣꯏ ꯃꯊꯪ ꯑꯃꯨꯛ ꯑꯃꯨꯛ ꯕꯦꯛꯇꯪ ꯇꯧꯔꯒ ꯑꯁ ꯑꯩ ꯃꯊꯪꯒꯤꯗꯤ ꯅꯠꯇꯦ ꯃꯊꯪꯒꯤꯗꯤ ꯑꯃꯨꯛ ꯃꯤ ꯇꯣꯡꯉꯥꯜꯂꯛꯑꯅꯤ
ꯃꯤꯗꯣ ꯃꯤ ꯁꯤꯠꯂ ꯁꯤꯠꯂ ꯇꯧꯗ ꯌꯥꯗꯦꯕ ꯌꯥꯏ ꯌꯥꯏ ꯅꯪꯒꯤ ꯀꯣꯛꯈꯤꯗꯕꯀꯣ ꯌꯥꯏ ꯌꯥꯏ ꯑꯩꯈꯣꯏ ꯌꯧꯕꯁꯦ ꯍꯥꯏ ꯅꯠꯇꯦꯗ ꯅꯣꯏ ꯈꯣꯠꯀ
ꯉꯁꯥꯏ ꯑꯩꯈꯣꯏꯅ ꯀꯩꯅꯣ ꯇꯧꯕꯗꯣ
ꯍꯥꯏ
ꯄꯔꯊꯥ ꯑꯦ ꯄꯔꯊꯥ ꯑꯦ ꯁꯨꯒꯥꯔ ꯇꯤ ꯆꯥꯝꯕꯗꯣ
ꯍꯣꯏ
ꯑꯩꯅ ꯉꯁꯥꯏ ꯀꯩꯅꯣ ꯇꯧꯒꯦ ꯇꯧꯕ
ꯎꯝ
ꯖꯤꯄꯦ ꯇꯧꯒꯦ ꯇꯧꯔꯀꯥꯟꯗ ꯅꯦꯠꯋꯛꯁꯦ ꯈꯨꯗꯛꯇ ꯐꯥꯏꯚ ꯀꯥꯔꯛꯄꯅꯤꯅꯦ
ꯑꯣ
ꯑꯁ ꯑꯗꯨꯗꯗꯤ ꯑꯩꯁꯦ ꯃꯤꯃꯥꯡꯗꯗꯤ ꯀꯩꯅꯣ ꯇꯧ ꯌꯥꯗ꯭ꯔꯕꯅꯤꯅ ꯑꯁ ꯑꯗꯨꯝ ꯀꯥꯞꯄꯤꯔꯝꯒꯦ ꯄꯥꯏ ꯂꯩꯥꯏꯇ
ꯑꯩ ꯑꯗꯨꯁꯨ ꯑꯩꯅ ꯀꯥꯞꯄꯤꯒꯦ ꯇꯧꯔꯕꯅꯤ ꯅꯪꯅ ꯍꯥꯟꯅ ꯄꯤꯊꯣꯛꯈ꯭ꯔꯕ ꯍꯥꯏꯇꯥꯔꯦ
ꯑꯣ ꯑꯩ ꯑꯩꯅ ꯑꯩꯅ ꯍꯥꯏꯔꯝꯕꯗꯣ ꯅꯪ ꯐꯣꯝꯂꯥꯗ ꯁꯤꯖꯤꯟꯅꯔ ꯃꯥꯜꯂꯦꯅꯦꯀꯣ
ꯁꯤꯖꯤꯟꯅꯕꯗꯤ ꯃꯤꯌꯥꯝ ꯅꯪꯅ ꯃꯤꯌꯥꯝ ꯐꯝ ꯍꯧꯒꯠꯇ꯭ꯔꯤꯉꯩꯗ ꯅꯪꯅ ꯍꯥꯟꯅ ꯍꯧꯒꯠꯇ ꯇ ꯍꯧꯒꯅꯤꯗꯣ
ꯑꯩꯅ ꯍꯥꯟꯅ ꯍꯧꯒꯠꯄꯗ ꯑꯩ ꯐꯣꯟꯁꯦ ꯀꯃꯥꯏꯅ ꯆꯥꯔꯖꯤꯡ ꯆꯪꯕ꯭ꯔꯥ ꯈꯣꯠꯄ꯭ꯔꯥꯅ ꯌꯦꯡꯉꯨꯕꯅꯦꯕ
ꯗꯤ ꯕꯤꯔꯥ ꯀꯔꯤ ꯑꯩꯅ ꯈꯜꯂꯤꯁꯤꯅ ꯉꯁꯤꯗꯤ ꯑꯩꯅ ꯐꯖꯅ ꯇꯧꯕꯤꯔꯒꯦ ꯑꯣꯐꯔ ꯇꯧꯕꯤꯔꯒꯦꯅ ꯐꯖꯅ ꯈꯜꯂꯒ ꯆꯥꯕꯅꯦꯕ ꯑꯗ ꯅꯪꯅ ꯑꯩ ꯍꯧꯒꯠꯇ꯭ꯔꯤꯉꯩꯗ ꯍꯥꯟꯅ ꯍꯧꯒꯠꯈꯤꯕ ꯍꯥꯏꯇꯥꯔꯦ
ꯎꯝ ꯑꯗꯨꯒꯤ ꯋꯥ ꯅꯠꯇꯦꯗ ꯑꯩꯈꯣꯏ ꯃꯔꯤꯈꯛꯇꯪꯗꯤ ꯀꯩꯁꯨ ꯀꯥꯏꯗꯦ ꯀꯅꯣ ꯃꯉꯥ ꯃꯤ ꯃꯉꯥ ꯇꯨꯛ ꯁꯨꯔꯀꯥꯟꯗꯅꯤ ꯑꯍꯣꯏ ꯃꯤ ꯃꯉꯥ ꯁꯨꯗꯦꯕ ꯉꯁꯤꯗꯤ ꯃꯤ ꯌꯥꯝꯗꯦꯕ
ꯎꯝ
ꯃꯤ ꯃꯉꯥ ꯇꯔꯨꯛ ꯁꯨꯔꯀꯥꯟꯗꯗꯤ
ꯃꯊꯪꯗꯁꯨ ꯃꯤ ꯑꯅꯤꯈꯛ ꯄꯨꯔꯒ ꯂꯥꯛꯈꯤ ꯑꯗꯨ ꯍꯧꯖꯤꯛ ꯃꯤ ꯑꯍꯨꯝꯅꯤꯗꯅ
ꯍꯣꯏ ꯑꯩ ꯀꯔꯤ ꯇꯧꯔꯛꯄ꯭ꯔꯥ ꯌꯦꯡꯉꯨꯀꯣ ꯃꯤ ꯑꯅꯤꯗꯪ ꯂꯥꯛꯗ ꯈꯦ ꯊꯔ ꯀꯩ ꯌꯦꯡꯉꯣ ꯐꯣꯝꯂꯥꯁꯦ ꯑꯩ ꯅꯉꯣꯟꯗ ꯅꯪꯉꯣꯟꯗ ꯇꯥꯛꯊꯣꯛꯅꯕ ꯐꯣꯔꯃꯨꯂꯥ ꯈꯔ ꯂꯩꯔꯤꯌꯦ
ꯀꯩꯅꯣꯗꯁꯨ ꯂꯥꯛꯀꯦ ꯅꯤꯡꯊꯧꯀꯥꯕꯗꯁꯨ ꯂꯥꯛꯀꯦꯕ ꯍꯧꯖꯤꯛꯀꯤ ꯉꯁꯥꯏꯒꯤ ꯟ ꯁꯟꯃꯨ ꯁꯥꯥꯟ ꯅꯠꯇ꯭ꯔꯣ
ꯑꯥ
ꯍꯥꯎꯋꯤꯅꯦ ꯃꯊꯪꯗꯗꯤ ꯀꯩꯅꯣ ꯆꯥꯁꯦ ꯑꯍꯥꯎ ꯑꯍꯥꯎꯕ ꯆꯥꯁꯦ
ꯆꯁꯤꯅꯦ ꯑꯗꯨꯝ ꯑꯍꯥꯎꯕꯗꯤ ꯑꯗꯨꯝ ꯂꯩꯕꯅꯦ
ꯈꯔ ꯑꯇꯥꯡ ꯑꯇꯥꯡꯕ ꯍꯥꯏꯇꯥꯔꯦꯀꯣ
ꯎꯝꯝ
ꯑꯗꯨ ꯂꯨꯄꯥ ꯌꯥꯡꯈꯩ ꯌꯥꯡꯈꯩ ꯑꯣꯏꯔ ꯃꯥꯜꯂꯤꯅꯦ
ꯑꯥ ꯄ꯭ꯂꯦꯠꯇ ꯌꯥꯡꯈꯩ ꯌꯥꯝꯗꯤꯦ ꯀꯩꯅꯣ ꯍꯣꯡꯉꯤ ꯀꯩꯅꯣ
ꯏꯁ ꯃꯥ ꯌꯥꯡꯈꯩꯒꯤ ꯄ꯭ꯂꯦꯠ ꯇꯥꯡꯉꯤꯗ
ꯇꯥꯡꯕ꯭ꯔꯅꯤ
ꯇꯥꯏ
ꯃꯥꯅꯦ ꯌꯥꯝ ꯍꯥꯞꯇꯕꯒꯤꯅꯦꯅ ꯑꯗꯨꯗꯤ
ꯍꯣꯏ ꯌꯥꯝ ꯍꯥꯞꯇꯕꯅꯤ ꯇꯥꯡꯉꯦ ꯍꯥꯏꯁꯦ ꯑꯗꯨ ꯑꯗꯨꯒꯤ ꯇꯦꯡꯀꯣ ꯑꯗꯣ ꯄꯤꯛꯇꯅ ꯍꯥꯞꯄꯗꯤ ꯍꯣꯡꯉꯦ ꯍꯥꯏꯒꯗꯕꯅꯦꯕ ꯊꯟꯅꯁꯨ ꯍꯥꯞꯇ꯭ꯔꯦ ꯑꯗꯨꯒꯤꯅꯤꯗ
ꯃꯥꯁꯨ ꯀꯣꯛ ꯁꯥꯟꯅꯕꯖꯥꯠꯅꯤꯗ ꯑꯩꯈꯣꯏ ꯃꯤ ꯑꯅꯤ ꯑꯍꯨꯝ ꯃꯔꯤ ꯂꯥꯛꯑꯀꯥꯟꯗ ꯀꯣꯟꯅꯗ꯭ꯔꯒꯗꯤ ꯑꯃꯨꯛ ꯂꯧꯒꯗ꯭ꯔꯅ ꯈꯟꯕꯒꯤ ꯋꯥꯈꯜꯗ ꯇꯧ ꯃꯥꯜꯂꯦ
ꯑꯗꯨ ꯑꯣꯏꯔꯝꯒꯅꯤꯗ ꯀꯥꯏꯗꯒꯤ ꯑꯁꯣꯝꯗꯗꯤ ꯨꯛ ꯂꯣꯏ ꯊꯜꯂꯛꯑꯦ
ꯎꯝ ꯑꯩ ꯈꯛꯇ ꯉꯥꯏꯔꯦ ꯉꯁꯥꯏ ꯂꯥꯝꯃꯤꯗꯣ ꯑꯩꯗꯤ ꯑꯌꯨꯛ ꯆꯥꯛ ꯅꯤꯡꯊꯤꯅ ꯆꯥꯗꯦꯕ
ꯑꯩ ꯂꯥꯝꯃꯕꯗꯤ ꯂꯥꯝꯗꯤ ꯍꯥꯎ ꯍꯥꯎꯃꯟꯕꯒꯤ ꯑꯩꯗꯤ ꯂꯨꯄꯥ ꯌꯥꯡꯈꯩꯒꯤꯗꯨ ꯄꯨꯜꯂꯞ ꯆꯥꯊꯣꯛꯈ꯭ꯔꯦꯗꯅ
ꯑꯩꯗꯤ ꯆꯥꯗꯦꯅ ꯀꯩꯅꯣꯒꯤꯗꯨꯁꯨ ꯍꯥꯎꯇꯦꯅ
ꯀꯥꯏꯗꯒꯤ ꯑꯗꯨ ꯑꯗꯨ ꯆꯠꯔꯨꯕꯗꯒꯤꯗꯤ ꯌꯥꯗ꯭ꯔꯦꯅꯦ ꯁꯣꯝꯅ ꯆꯦꯟꯕ ꯌꯥꯗ꯭ꯔꯦꯅꯦ
ꯃꯤꯁꯤ ꯊꯥꯔꯛꯈꯤꯗꯥꯏꯅꯦ ꯑꯩ ꯉꯁꯥꯏ
ꯂꯣꯏꯔꯝꯗꯥꯏꯗ ꯊꯥꯔꯛꯑꯦ ꯃꯤ ꯌꯥꯝꯃꯟꯗꯅ ꯑꯗꯨꯁꯨ ꯇꯤꯝ ꯇꯤꯝ ꯈꯥꯏꯗꯣꯛꯑꯒ ꯁꯥꯟꯅꯔꯦ
ꯑꯩꯅ ꯊꯥꯈꯤꯕꯅꯦ ꯅꯪ ꯆꯠꯂꯣ ꯅꯪ ꯐꯣꯟ ꯇꯧ ꯐꯣꯟ ꯇꯧꯕ ꯆꯠꯇꯤꯅꯦ ꯚꯥꯏ ꯄꯥꯏꯈꯠꯇꯦ ꯍꯥꯏ ꯑꯗꯨꯏꯁꯨ